ꯍ ꯀꯗ ꯏꯅꯣ
ꯅ
ꯑ
ꯍꯜꯂꯣ
ꯆꯥꯗ꯭ꯔꯣ
ꯇꯥꯕ꯭ꯔꯥ
ꯇꯌꯦ
ꯍꯥꯥ
ꯇꯥꯏꯕ
ꯑꯩ ꯅꯪꯒꯤ ꯈꯣꯟꯖꯦꯜꯗꯣ ꯀꯩꯅꯣ ꯇꯥꯗ꯭ꯔꯦ ꯑꯩꯗꯤ ꯈꯤꯇꯪ ꯈꯤꯇꯪ ꯑꯣꯏꯅ ꯇꯥꯏ ꯋꯥ ꯀꯟꯅ ꯉꯥꯡꯉꯗꯤ ꯀꯅꯥꯅ ꯁꯥꯎ ꯑꯗꯨꯣꯏꯅꯣ ꯅꯪꯕꯣ ꯈꯔ ꯀꯟꯅ ꯉꯥꯡꯉꯣ ꯇꯥꯗ꯭ꯔꯦ ꯁꯤꯗꯤ ꯇꯥꯏꯕ
ꯇꯥꯕ꯭ꯔꯣ
ꯇꯌꯦ
ꯍꯜꯂ ꯑꯕ
ꯍꯜꯂꯑ ꯋꯥꯕ ꯆꯠꯄꯁꯨ ꯐꯪꯗꯔꯦꯅꯦ ꯉꯁꯤ
ꯑꯩꯗꯣꯅꯣꯦꯅꯣꯗ
ꯎꯝ ꯦꯗꯔ ꯌꯥꯗ ꯌꯥꯗꯕꯅꯤꯅ ꯆꯠꯄ ꯐꯪꯗꯔꯦ ꯍꯜꯂꯛꯀꯦ ꯆꯠꯇꯔꯦ ꯍꯌꯦꯡ ꯑꯣꯏꯅ ꯆꯠꯂꯒꯦ ꯋꯤꯡꯒꯔꯗ
ꯍꯥꯏꯕꯗꯤ ꯂꯥꯛ ꯌꯥꯗꯦ ꯍꯥꯏꯕ꯭ꯔꯣ
ꯅꯠꯇ ꯆꯣꯞꯄꯔꯣꯛꯑꯣ ꯉꯁꯤ ꯆꯠꯂꯔꯣꯏ ꯍꯥꯏꯕ ꯋꯦꯗꯔꯗꯣ ꯅꯨꯡꯉꯥꯏꯇꯦ ꯍꯥꯏꯕ ꯃꯣꯏꯅ ꯑꯗꯨꯒꯤꯍ ꯂꯥꯛꯑꯦ ꯅꯪꯗꯤ ꯀꯩꯗꯧꯔꯤꯅꯣ
ꯅꯪ ꯂꯥꯛꯄ ꯉꯥꯏꯅꯦ ꯆꯥꯛ ꯂꯥꯛꯑꯝꯃꯦ ꯁꯤꯡꯖꯨ ꯄꯨꯔꯛꯄ ꯅꯠꯇ꯭ꯔꯣ
ꯑꯁ ꯑꯩꯈꯣꯏꯗꯤ ꯍꯧꯖꯤꯛ ꯈꯛꯇ ꯉꯥꯏꯔꯤꯅꯦ ꯆꯥꯊꯣꯛꯈ꯭ꯔꯦꯅꯦ ꯀꯥꯎꯔ ꯀꯥꯎꯔꯅꯦ ꯅꯪꯕꯣ
ꯕꯦꯔꯥꯅꯤ ꯅꯪꯁꯨ ꯑꯩꯅ ꯉꯥꯏꯔꯒ ꯀꯩꯀꯩ ꯀꯩꯀꯩ ꯆꯥꯕ ꯑꯩ ꯌꯥꯎꯗꯕꯤꯗ
ꯀꯩꯁꯨ ꯆꯥꯗꯦꯅ ꯑꯩꯁꯨ ꯀꯩꯅꯣ ꯑꯌꯨꯛꯇ ꯆꯥꯛ ꯆꯥꯗꯕꯤꯗ ꯏꯅꯥꯎꯅꯨꯄꯤ ꯊꯤꯟꯕ ꯆꯠ ꯂꯨꯄꯥ ꯑꯗꯨ ꯍꯜꯂꯛꯑꯦ ꯄꯨꯡ ꯑꯃ ꯃꯈꯥꯏ ꯌꯧꯔꯦ ꯑꯩ ꯑꯌꯨ ꯆꯥꯛ ꯆꯥꯗꯕꯗꯣ ꯑꯗ ꯑꯗꯨ ꯍꯜꯍꯥꯎꯔꯒ ꯁꯤꯡꯖꯨ ꯂꯩꯔꯦ ꯑꯗꯨꯒ ꯑꯩꯈꯣꯏ ꯃꯤ ꯌꯥꯝ ꯄꯨꯟꯅ ꯆꯥꯃꯤꯟꯅꯔꯦ
ꯑꯥ ꯎ ꯉꯉꯎ ꯐꯤꯗꯤ ꯍꯧꯖꯤꯛ ꯀꯥꯏ ꯂꯩꯕ ꯃꯥꯗꯤ
ꯍꯥꯥ
ꯅꯅꯥꯎꯄꯤꯗ ꯀꯥꯏ ꯂꯩꯒꯦ
ꯃꯗꯣ ꯀꯩꯅꯣ ꯁ꯭ꯀꯨꯜ ꯀꯥꯅꯤꯡꯉꯥꯏ
ꯍꯧꯖꯤꯛ ꯀꯥꯏ ꯂꯩꯒꯦ ꯍꯥꯏꯕ
ꯍꯧꯖꯤꯛꯇꯤ ꯃꯈꯥꯗ ꯂꯩꯌꯦ ꯑꯩꯅ ꯃꯊꯛꯇ
ꯑꯣ ꯑꯣ ꯑ
ꯉꯥꯏꯍꯥꯛ ꯂꯩꯔꯒ ꯑꯃꯨꯛ ꯕꯖꯥꯔ ꯀꯣꯏꯕ ꯆꯠꯁꯤ ꯍꯥꯏ
ꯍꯣꯏ ꯍꯣꯏ ꯀꯪꯂꯥꯄꯤ
ꯀꯍꯕꯤ ꯆꯠꯅꯤꯡꯒꯦꯗ ꯅꯪꯗꯤ ꯀꯩꯗꯧꯔꯤ ꯋꯥꯖꯤꯦ
ꯑꯩ ꯍꯤꯞꯄꯤ ꯁꯥꯍꯟꯕꯒꯤ ꯀꯩꯅꯣꯝ ꯏꯗꯤꯠ ꯇꯧꯔꯒ ꯑꯃꯨꯛ ꯇꯟꯕꯒꯤ ꯍꯤꯞ ꯄꯤꯕ ꯍꯣꯏ ꯐꯣꯟ ꯁꯥꯃꯟꯕꯒꯤ ꯑꯃꯨꯛ ꯇꯣꯛꯄ
ꯐꯣꯟꯣꯟ ꯆꯔꯖ ꯇꯧꯅꯤ ꯍꯥꯏ ꯊꯒ ꯃꯥ ꯀꯣꯏꯕ ꯆꯁꯤ ꯑꯣꯅꯥꯁꯨ
ꯆꯂ
ꯑꯦ ꯄꯩꯁꯥ ꯌꯥꯎꯗꯕꯤꯗ ꯀꯣꯏꯠꯕ ꯆꯠꯁꯦ ꯀꯩꯅꯣ ꯀꯩ ꯀꯩꯅ ꯌꯦ ꯉꯝꯨ ꯍꯜꯅꯥꯁꯦ
ꯎꯝ
ꯍꯧꯖꯤꯛꯇ ꯍꯧꯖꯤꯛ ꯈꯔ ꯀꯩꯅꯣ ꯅꯨꯃꯤꯠ ꯇꯥꯔꯝꯗꯥꯏꯗ ꯋꯥ ꯇꯤꯡ ꯆꯥꯁꯤ ꯂꯥꯛꯑꯣ ꯑꯩ ꯉꯥꯏꯔꯝꯒꯦ ꯕꯖꯥꯔꯗ
ꯀꯅꯥꯅ ꯂꯩ ꯂꯧꯁꯦ
ꯍꯥ
ꯈꯨꯗꯪꯅꯂ ꯏꯣ ꯅꯅꯥꯛꯇ
ꯍꯧꯖꯤꯛꯇꯤ ꯏꯃꯥꯟꯅꯕꯤ ꯑꯅꯤ ꯂꯥꯛꯑꯦ ꯑꯩꯈꯣꯏ ꯀꯣꯟꯗ ꯃꯟꯕꯤ ꯑꯃ ꯍꯧꯖꯤꯛ ꯂꯥꯛꯄ ꯑꯗꯨꯒ ꯃꯥ ꯍꯌꯦꯡ ꯆꯠꯂꯒꯦ ꯍꯥꯏꯌꯦ
ꯑꯥ ꯀꯔꯤ ꯖꯒꯥꯗ ꯂꯩꯗꯣꯏꯅꯣ ꯅꯅꯥꯎꯄꯤꯌꯦ
ꯑꯥ
ꯀꯥꯏꯗ ꯂꯩꯗꯣꯏꯅꯣ ꯅꯅꯥꯎꯄꯤꯗꯣ
ꯑ ꯀꯩꯅꯣ ꯀꯗ ꯃꯔꯗ
ꯑ
ꯑꯗꯨ
ꯃꯔꯥꯝꯗ ꯍꯥꯏꯕ꯭ꯔꯣ
ꯃꯔꯝꯗ ꯑꯣꯗꯝꯕ ꯁ꯭ꯀꯣꯔꯜ ꯁ꯭ꯀꯨꯜꯗꯣ
ꯑꯣ ꯑꯩꯁꯦ ꯃꯄꯥꯟ ꯂꯣꯝꯗ ꯆꯠꯇꯣꯏꯔꯥ ꯈꯟꯕ
ꯅꯠꯇꯦ ꯃꯄꯥꯟꯂꯣꯝꯗ ꯅꯠꯇꯦ ꯍꯧꯖꯤꯛꯇꯤ ꯀꯩꯅꯣ ꯏꯔꯣ ꯀꯂꯔ ꯂꯩꯥꯏꯕ ꯂꯩꯅ ꯆꯠꯊꯣꯛ ꯆꯠꯁꯤꯟ ꯈꯔ ꯅꯨꯡꯉꯥꯏꯇꯕ ꯑꯗꯨꯒꯤ ꯍꯧꯖꯤꯛꯀꯤ ꯇꯧꯕ ꯑꯗꯣꯡꯕꯗ ꯌꯥꯗꯕꯗꯨꯗ ꯆꯠꯇ꯭ꯔꯦ
ꯑꯗꯨꯗꯤ ꯍꯌꯦꯡ ꯉꯟꯇꯥꯅ ꯆꯠꯇꯧ ꯃꯥꯜꯂꯦꯀꯣ
ꯎꯝ ꯄꯨꯡ ꯃꯔꯤ ꯑꯗꯨ ꯑꯣꯏꯗꯤ ꯍꯧꯒꯠꯂꯒ ꯆꯠꯄ ꯇꯥꯔꯦ ꯇꯜꯂꯦꯅ ꯍꯧꯒꯠꯄ ꯉꯝꯗꯦꯅ
ꯑ
ꯄꯥꯇꯥ ꯅꯪꯗꯤ ꯍꯟꯗꯛ ꯀ꯭ꯂꯥꯁ ꯆꯠꯇꯕ꯭ꯔꯣ ꯆꯠꯂꯤꯔꯣ ꯉꯁꯤ
ꯔꯁꯟꯗꯦꯅꯦ ꯕꯤꯃ
ꯑꯣ ꯍꯟꯗꯛ ꯍꯥꯏꯕꯅꯦ ꯑꯩ ꯉꯁꯤꯗꯤ ꯍꯥꯏꯗꯦꯗꯅ
ꯑꯦ ꯑꯦ ꯑꯦ ꯑꯦ
ꯃꯁꯤ ꯅꯨꯄꯤꯗꯤ
ꯅꯪꯁꯨ ꯂꯥꯏꯔꯕ ꯋꯥꯜꯒꯤꯗ ꯏꯜꯂꯒꯦ ꯍꯥꯏꯕ꯭ꯔꯣ ꯆꯤꯟꯁꯤꯀ ꯍꯧꯖꯤꯛ ꯇ ꯑꯁꯤ ꯍꯥꯏꯔꯒ ꯍꯟꯗꯛ ꯀꯥꯏꯅ
ꯍꯟꯗꯥꯡ ꯍꯥꯕꯅꯦ
ꯏꯒꯅ ꯏꯒꯅ ꯂꯥꯏꯔꯕ ꯋꯥꯜꯗ ꯏꯜꯂꯒ ꯅꯪ ꯀꯩ ꯐꯪꯗꯣꯏꯅꯣ ꯑꯩꯔꯣ
ꯅꯃꯥꯟꯅꯕꯤ ꯍꯥꯏꯔꯒ ꯑꯩꯔꯣ ꯍꯥꯏ ꯀꯥꯏꯔꯤꯅꯣ
ꯑꯩ ꯏꯃꯥꯟꯅꯕꯤ ꯀꯔꯝꯕꯟꯅꯣ
ꯅꯪ ꯅꯍꯥꯟ ꯀ꯭ꯂꯥꯁ ꯆꯠꯃꯤꯟꯅꯕꯗꯣ
ꯑ ꯑ
ꯑꯩꯈꯣꯏ ꯗꯨꯀꯥꯟꯗ ꯂꯥꯛꯃꯤꯟꯅꯕꯗꯣ ꯑꯗꯨ ꯅꯨꯄꯤꯗꯣ ꯅꯍꯥꯟ ꯀꯣꯜ ꯇꯧꯔꯛ ꯀꯩ ꯍꯥ ꯐꯩꯕꯅꯤ ꯁ ꯋꯥꯔꯤꯔꯤ ꯁꯅ ꯍꯥꯏꯕ ꯅꯪꯁꯨ ꯇꯟ ꯑꯣ ꯃꯥꯦ ꯀꯅꯥ ꯀꯅꯥꯅꯣ ꯂꯩꯔꯤꯁꯤ ꯅꯀꯣ ꯃꯈꯀꯣꯟ ꯇꯥꯏ
ꯆꯥꯕꯁ ꯏꯃꯥꯏ ꯏꯃꯥꯏ ꯍꯧꯖꯤꯛ ꯕꯨꯠ ꯂꯥꯛꯐꯥꯎ ꯑꯩ ꯀꯩꯅꯦ ꯏꯇꯣꯝꯗ ꯂꯩꯕꯅꯦ
ꯇꯣꯝꯗ ꯇꯣꯝꯗꯅꯠꯇꯅ
ꯏꯇꯣꯝꯅꯅꯦ ꯏꯕꯦꯝꯃ ꯚꯤꯗꯤꯑꯣ ꯀꯣꯜ ꯇꯧꯁꯤꯔꯣ ꯏ ꯀꯥꯏꯈꯣ
ꯇꯧꯔꯛꯎꯅ ꯃꯤ ꯑꯅꯤ ꯂꯩꯔꯝꯃꯗꯤ
ꯂꯩꯇꯦ ꯍꯥꯏꯔꯒ ꯅꯪꯒꯤ ꯕꯒ꯭ꯔꯥꯎꯟꯔ ꯑꯍꯦ
ꯖ ꯃꯥꯂꯦ ꯇꯗꯤ
ꯍ ꯑꯩ ꯍꯤꯞꯄꯒꯤ ꯏꯇꯣꯅ
ꯃꯤꯁꯤ ꯆꯀꯥ ꯆꯪ ꯆꯥ ꯀꯩꯅ
ꯍꯋꯥꯏ
ꯑꯏ
ꯍꯣꯏ
ꯊ
ꯍ ꯍꯋꯥꯏ ꯅꯗ
ꯁꯨ ꯍꯥꯎꯅꯤ ꯑꯩꯗꯤ ꯑꯂꯨꯒ ꯁꯒꯔꯤ ꯆꯥꯏ
ꯍꯕꯅꯦ ꯆꯥꯛꯖꯏꯕ
ꯑꯥ
ꯅꯞꯖꯥꯏꯕꯅꯦꯕ ꯑꯗꯨ ꯌꯦꯟꯖꯥꯡꯗꯣ
ꯅꯪ
ꯅꯣꯛꯆꯒꯦ ꯉꯥꯛꯇ ꯉꯥꯏ
ꯑꯣ ꯅꯣꯛꯄꯤꯌꯨ ꯅꯣꯛꯄꯤꯌꯨ
ꯑꯗ ꯕꯔꯅꯤꯌꯦ ꯅꯪꯁꯨ ꯀꯩꯅꯣ ꯈꯪꯗꯦ ꯍꯣꯔꯦꯟ ꯍꯣꯔꯦꯟ ꯌꯦꯡꯉꯣ ꯑꯩ ꯀꯩꯅꯣꯝ ꯍꯥꯏꯕꯤꯒꯦ ꯋꯥꯆꯦꯠꯇ ꯂꯥꯛꯑꯣ ꯑꯩꯒꯤ ꯒ꯭ꯔꯨꯞ ꯑꯃꯗ ꯅꯪꯒꯤ ꯋꯥꯍꯩꯁꯤꯡꯗ ꯊꯥꯔꯛꯀꯦ ꯍꯥꯥ
ꯅꯍꯥꯟ ꯅꯪꯅ ꯂꯩꯕꯗꯣ ꯑꯗꯨ ꯌꯨꯝꯗꯤ ꯐꯣꯟ ꯇꯧꯔꯛꯇ꯭ꯔꯕ꯭ꯔꯣ
ꯌꯨꯝꯗ ꯍꯥꯏꯕ
ꯃꯍꯍꯥꯗ
ꯅ ꯍꯥꯟꯪ ꯀꯗ ꯑꯣꯏꯣꯏꯕ
ꯅꯪꯅ ꯂꯩꯐꯝꯗꯣ ꯑꯗꯨ ꯀꯦꯊꯂꯤꯛꯀꯤꯗꯣ
ꯑꯣ ꯑꯣ ꯑꯣ ꯍꯗꯒꯗꯤ ꯀꯣ ꯇꯧꯔꯛꯇꯔꯦꯗ ꯅꯍꯥꯟꯗꯤ ꯑꯗꯨꯝ ꯃꯔꯛ ꯃꯔꯛꯇ ꯇꯧꯔꯛꯄꯅꯦꯅꯗꯤ ꯑꯩꯁꯨ ꯇꯧꯔꯛꯇꯦ ꯑꯩꯗꯤ ꯇꯧꯗꯦ ꯏꯃꯥꯅꯗꯤ ꯁꯤ ꯑꯗꯨꯝ ꯃꯔꯛ ꯃꯔꯛꯇ ꯇꯧꯔꯛꯄꯅꯤ ꯃꯥꯅ
ꯃꯥꯗꯤ ꯃꯃꯧ ꯐꯪꯗ꯭ꯔꯦꯀꯣ
ꯐꯪꯈ꯭ꯔꯦꯗꯅ ꯃꯃꯧ ꯐꯖꯕꯤ ꯇꯂꯣꯞ ꯆꯥꯕꯤ ꯑꯃ
ꯃꯤ ꯊꯝꯕ ꯃꯥ ꯃꯥꯜꯂꯦꯀꯣ ꯑꯗꯨꯗꯤ
ꯍꯪꯈ꯭ꯔꯦ ꯃꯥ ꯃꯥꯗꯤ ꯅꯨꯡꯉꯥꯏꯅ ꯂꯩꯔ ꯃꯥꯜꯂꯦ ꯈꯔ ꯀꯣꯏꯅꯦ ꯂꯩꯔꯔꯤꯦ ꯌꯥꯝ ꯃꯁ ꯆꯥ ꯃꯁꯨ ꯅꯨꯄꯤꯔ ꯅꯨꯄꯥꯔ ꯑꯃꯨꯛ ꯎꯕ ꯐꯪꯒꯅꯤꯅ ꯃꯣꯏꯗꯤ
ꯅꯥꯟꯗꯣ
ꯎꯝ ꯅꯪꯁꯨ ꯊꯦꯡꯅꯕ꯭ꯔꯥ
ꯑꯍꯥꯛ ꯐꯥꯎꯉꯩꯒꯤ ꯀꯩꯅꯣꯝ ꯂꯩꯌꯦꯕ ꯒꯦꯠ ꯇꯨꯒꯦꯗꯔ ꯅꯣꯅꯦꯗ
ꯑ
ꯑꯗꯨꯃ ꯍꯣꯟꯗꯣꯔꯛꯏ ꯑꯩꯈꯣꯏꯁꯨ ꯂꯥꯛꯏ ꯇꯧ ꯍꯣꯏ ꯏꯅꯦꯗꯣ
ꯑꯥ
ꯐꯣꯟ ꯇꯧꯔꯒ ꯍꯟꯗꯛ ꯀꯥꯏ ꯂꯩꯒꯦ ꯑꯩꯈꯣꯏꯁꯨ ꯂꯥꯛꯇꯣꯏꯅꯤ ꯀꯥꯏꯅ ꯅ ꯌ ꯀꯥꯏꯗꯅꯣ
ꯇꯌꯦ
ꯅꯣꯡꯒꯤ ꯏꯁꯤꯡ ꯐꯥꯎ ꯄꯥꯏꯕ ꯌꯥꯗꯕꯗꯣ
ꯇꯥꯅꯤꯡꯗꯦꯦ ꯍꯥꯏꯕ ꯌꯥꯔꯗ꯭ꯔꯣ ꯑꯩ ꯅꯠꯇꯕ ꯑꯩ ꯑꯩꯛꯀꯤ ꯃꯍꯨꯠ ꯁꯤꯟꯕ ꯅꯨꯄꯤ ꯑꯃꯁꯨ ꯂꯥꯛꯑꯦꯕ ꯃꯉꯣꯟꯗꯁꯨ ꯀꯩꯅꯣ ꯊꯤ ꯊꯤꯅ ꯉꯥꯡꯕ ꯃꯥꯜꯂꯦ ꯑꯗꯨ ꯅꯨ ꯄꯤꯔꯣ ꯑꯩꯈꯣꯏ ꯏꯃꯥꯗꯣ ꯃꯕꯨꯣꯛꯒꯤ ꯌꯥꯝ ꯐꯠꯇꯕ ꯃꯥꯅꯦ ꯑꯩꯉꯣꯟꯗꯗꯤ ꯑꯗꯨꯃꯥꯏꯅ ꯇꯧꯗꯦꯕ ꯑꯩꯒꯤ ꯃꯍꯧꯁꯝ ꯄꯄꯤ ꯑꯩꯒꯤꯗꯃꯛ ꯑꯃ ꯑꯩꯅ ꯊꯤꯔꯝꯃꯦꯕ ꯑꯗꯣ ꯂꯩꯍꯜꯂꯦꯕ ꯃꯣꯏꯗ ꯂꯩꯍꯜꯂꯀꯥꯟꯗ ꯀꯔꯤꯩꯅꯣ ꯑꯁ ꯈꯪꯗꯦ ꯃ ꯑꯗꯨ ꯐꯣꯟꯁꯨꯄꯥꯏꯗꯦ ꯐꯣꯟ ꯄꯥꯏꯕꯤ ꯦ ꯂꯥꯛꯑꯦ ꯂꯥꯛꯔꯒ ꯀꯩꯅꯣ ꯃꯣꯏꯒꯤ ꯌꯨꯝꯅ ꯄꯣꯟ ꯃꯥꯒꯤꯁꯨ ꯂꯩꯍꯜꯂ ꯕ ꯂꯩꯕꯤꯔꯦꯕ
ꯎꯝ
ꯈꯪꯗꯦ ꯄꯩꯁꯥꯗꯨ ꯐꯖꯅ ꯄꯤꯗꯕꯒꯤꯔ ꯋꯥ ꯍꯥꯈ꯭ꯔ ꯈ꯭ꯔꯥꯡ ꯑꯁ
ꯄꯥꯎꯜꯂꯤꯕꯅꯒ
ꯍꯥꯥ
ꯑꯗꯨꯉꯅ ꯀꯅꯥꯥꯅ ꯄꯑꯣ ꯂꯤꯕꯅꯣ
ꯄꯤꯕ ꯃꯤ ꯂꯩꯗꯅ ꯏꯕꯥꯅꯤꯗꯤ ꯄꯥꯎ ꯐꯥꯎꯅꯩ
ꯐꯌꯦꯦ ꯐꯥꯏ ꯑꯁ ꯅꯍꯥꯟ ꯌꯦꯟꯖꯥꯡ ꯀꯩꯅꯣꯝ ꯇꯧꯕꯗꯣ ꯎꯝ ꯇ꯭ꯔꯥꯏ ꯇꯧꯒꯗꯣ ꯌꯦꯟꯖꯥꯡ ꯀꯩꯅꯣꯗꯣ ꯑꯃꯨꯛ ꯆꯥꯅꯤꯡꯉꯦ
ꯀꯟꯁꯥꯡꯅ
ꯅꯣꯏ ꯃꯃꯥꯒ ꯅꯪꯒ ꯊꯣꯡꯉꯒ ꯑꯩꯉꯣꯟꯗ ꯄꯤꯕꯗꯣ
ꯀꯅꯁꯥꯡ ꯑꯣꯏꯏꯔꯨꯖꯅ ꯀꯥꯎꯔꯅ
ꯎꯝ ꯀꯣꯕꯤꯤ ꯀ ꯑꯂꯨ ꯀ ꯀꯪꯉꯧꯔꯥ ꯀꯥꯏꯩꯅ
ꯗꯩ
ꯀꯧꯔꯤꯅ
ꯍꯟꯗꯛ ꯅꯪ ꯕꯦꯦꯛ ꯁꯥꯗ꯭ꯔꯕ꯭ꯔꯣ
ꯑ ꯦꯛ ꯁꯗ꯭ꯔꯣ ꯇꯜꯦ ꯑꯣꯗꯔ ꯂꯩꯇ꯭ꯔꯦ ꯍꯟꯗꯛꯇꯤ ꯐꯤ ꯑꯣꯏꯅ ꯂꯥꯛꯑꯣꯅ ꯇꯥꯛꯄꯤꯔꯒꯦ ꯐꯤ ꯑꯣꯏꯅ ꯁꯥꯔꯦ ꯇꯥꯛꯄꯤ
ꯑꯣ ꯁꯤ ꯁꯥꯕ ꯍꯥꯏꯅ ꯋꯦꯕꯤꯤꯡꯗꯨꯔꯣ
ꯍꯤꯁꯥꯕ ꯐꯤ ꯁꯥꯕꯁꯨ ꯅꯠꯇꯦꯗ ꯃꯣꯏꯅ ꯁꯥꯔꯒ ꯂꯣꯏꯔꯒ ꯄꯤꯔꯛꯄ ꯀꯥꯟꯗ ꯑꯩꯅ ꯀꯩ ꯀꯩꯅꯣ ꯍꯥꯞꯄ ꯑꯗꯣ
ꯑꯣ ꯀꯤꯨꯒꯨꯝꯕꯗꯣ
ꯎꯝ ꯕꯇꯔꯐ꯭ꯂꯥꯏꯒꯨꯝꯕ ꯀꯩ ꯀꯩꯅꯣ ꯍꯥꯞꯄꯗꯣ
ꯐꯩꯌꯦ ꯐꯩꯌꯦ ꯀꯌꯥ ꯀ ꯄꯤꯒꯦ ꯑꯗꯨꯅ
ꯈꯪꯗꯦꯗ ꯌꯥꯝ ꯐ ꯐꯤꯗ ꯏꯂꯗ ꯄꯩꯁꯥꯕ ꯑꯣꯏꯗꯤ
ꯀꯅꯥꯅ ꯈꯪꯗꯣꯏꯅꯣ ꯍꯥ ꯁꯦꯝꯕ ꯃꯤꯅ ꯈꯪꯗ꯭ꯔꯗꯤ
ꯀꯩꯅꯣ ꯐꯤ ꯑꯆꯕꯁꯤꯡꯗꯤ ꯀꯩꯅꯣ ꯌꯥꯝꯕꯗꯨꯅ ꯆꯍꯨꯝ ꯌꯥꯡꯈꯩꯒꯨꯝꯕ ꯆꯥꯝꯃ ꯀꯨꯝꯕ ꯂꯧꯋ
ꯎ ꯑ ꯍꯣꯡꯉꯤ ꯍꯗꯗꯤ
ꯑꯥ
ꯍꯨꯡꯉꯦꯕ
ꯍꯣꯡꯉꯦꯕ
ꯑꯝ
ꯑꯦ ꯅꯣꯏꯔꯣꯝꯗꯗꯤ ꯀꯌꯥ ꯀꯌꯥ ꯂꯧꯅꯒꯦꯅꯦ
ꯑꯁ ꯅꯠꯇꯦ ꯑ ꯍꯥꯏꯕ ꯑꯗꯣ ꯐꯤ ꯁꯥꯕ ꯍꯦꯟꯅ ꯕ ꯕꯦꯒ ꯁꯥꯕꯅ ꯕꯦꯒꯀꯤꯅ ꯃꯃꯜ ꯇꯥꯡ꯭ꯔꯣ ꯍꯥꯏꯕ
ꯑꯣ ꯑꯗꯨꯒꯤ ꯑꯣꯏꯔꯦ
ꯑꯟꯇꯣꯏꯒꯤ ꯑꯣꯏꯔꯦ ꯍ
ꯁꯨ ꯁꯥꯅꯤꯡꯉꯥꯏ ꯃꯔꯤꯗꯤ ꯂꯩꯌꯦ ꯑꯗꯨ ꯑꯩꯅ ꯇꯟꯕꯩ ꯋꯥꯅꯤꯅ ꯕ꯭ꯂꯦꯛ ꯀꯂꯔ ꯀꯩꯀꯩꯅꯣ ꯃꯤ ꯌꯥꯝ ꯂꯩ ꯑꯃꯝꯕꯁ
ꯑꯩꯗꯣ ꯑꯗꯨꯝ ꯁꯦꯝ ꯍꯥꯏ ꯑꯗꯣ ꯃꯥꯒꯤ ꯃꯔꯤꯗꯣ ꯑꯗꯨꯝ ꯀꯥꯎꯔꯒ ꯂꯩꯌꯦ ꯀꯩꯒꯤꯅꯣ ꯈꯪꯗꯦ
ꯑꯛꯇ ꯌꯦꯡꯉꯣ ꯌꯨꯇ꯭ꯌꯨꯕꯇ ꯂꯣꯏꯅ ꯂꯩꯕꯅꯦ
ꯑꯗꯨꯗꯤ ꯅꯪ ꯂꯩꯕ꯭ꯔꯅ ꯑꯩ ꯌꯦꯡꯅꯤꯡꯗꯦ ꯑꯗꯨꯒꯨꯝꯕ
ꯂꯥꯎꯃꯤ ꯑꯗꯨꯗꯤ
ꯍꯣꯏ ꯌꯥꯀꯦ ꯍꯟꯗꯛꯛꯇ ꯌꯥꯀꯦ ꯌꯥꯀꯦ ꯑꯣꯖꯥꯠꯅꯣꯀꯣ ꯑꯗꯨ ꯃꯔꯤꯗꯨ
ꯗꯨꯀꯥꯟꯗꯔ ꯔ